ꯑ ꯑꯗꯨꯝ ꯂꯩꯗꯤ ꯌꯥꯝꯕ ꯀꯩꯝ ꯀꯃꯥꯏ ꯀꯃꯥꯏ ꯂꯩꯦ ꯎꯝ
ꯍꯧꯖꯤꯛꯀꯥꯟꯁꯤꯕꯨ ꯅꯪꯕꯨ ꯁꯥꯟꯅ ꯈꯣꯠꯅꯕꯒꯤ ꯆꯠꯆꯠꯇ꯭ꯔꯕꯅꯤꯍ
ꯏꯌꯥꯝꯕ ꯍꯧꯖꯤꯛꯀꯥꯟꯁꯤ ꯁꯥꯟꯅꯕꯁꯤ ꯆꯠꯇ꯭ꯔꯦ ꯍꯥꯟꯅꯗꯤ ꯌꯥꯝ ꯆꯠꯂꯝꯃꯦ ꯍꯧꯖꯤꯛꯀꯥꯟꯁꯤ ꯊꯕꯛ ꯏꯪꯈꯥꯡꯁꯤ ꯀꯣꯂꯦꯖꯀꯤ ꯑꯦꯛꯖꯥꯝ ꯀꯩꯀꯩ ꯂꯩꯕꯅꯤꯅ ꯅꯠꯇ꯭ꯔꯦꯅ ꯍꯟꯛꯁꯦ ꯑꯌꯥꯝꯕ ꯀꯣꯂꯦꯖꯀꯤ ꯑꯦꯛꯖꯥꯝ ꯊꯥꯕꯅꯤꯅ
ꯊꯣꯛꯄꯅꯤꯗ ꯑꯦꯛꯖꯥꯝ ꯃꯌꯥꯁꯤꯗ ꯁꯥꯟꯅꯕꯁꯨ ꯆꯠꯅꯤꯡ ꯅꯠꯇ꯭ꯔꯥ
ꯎꯝ ꯑꯗꯨꯅꯦ ꯇꯧꯔꯗ ꯁꯕꯨ ꯆꯠꯅꯤꯡꯉꯦ ꯇꯧꯔꯤꯁꯦ ꯁꯥꯟꯅꯕꯗ ꯆꯠ ꯐꯪꯗ꯭ꯔꯦ ꯍꯥꯏꯗꯤ ꯑꯦꯛꯖꯥꯝ ꯂꯣꯏꯔꯒꯗꯤ ꯐꯖꯅ ꯎ ꯐꯖꯅ ꯆꯠꯂꯅꯤ ꯑꯌꯥꯝꯕ ꯃꯈꯥ ꯇꯥꯅ ꯂꯝꯖꯦꯟ ꯆꯦꯟꯕ ꯑꯣꯏꯔꯁꯨ ꯑꯩꯈꯣꯏ ꯁꯥꯟꯅꯕ ꯈꯣꯠꯅꯕ ꯈꯣꯠꯅ ꯌꯥꯝꯃꯦ ꯍꯧꯖꯤ ꯀꯥꯟ ꯀꯩ ꯍꯣꯠꯅꯔꯤꯒꯦ ꯌꯥꯝꯕꯃꯦ
ꯀꯩꯁꯨ ꯊꯣꯏꯗꯣꯛꯄ ꯍꯣꯠꯅꯗꯦꯗ ꯍꯧꯖꯤꯛꯇꯤ ꯁꯨꯝ ꯄꯥꯛꯂꯩꯗ ꯁꯨꯝ ꯂꯩꯔꯤꯗ ꯍꯧꯖꯤꯛ ꯀꯥꯟꯗꯦ ꯑꯩꯁꯨ ꯁꯥꯟꯅꯕ ꯈꯔ ꯆꯠꯀꯦ ꯇꯧꯕ ꯅꯪ ꯁꯥꯟꯅꯕꯗꯣ ꯆꯠꯂꯦ ꯍꯥꯏꯗꯨꯗ ꯑꯩꯁꯨ ꯈꯔ ꯌꯥꯎꯁꯤ꯭ꯔꯅ ꯍꯥꯏꯔꯦꯅ ꯇꯧꯔꯛꯏꯅꯤꯅꯤ
ꯑꯣ
ꯅꯪꯗꯤ ꯑꯃꯨꯛ ꯑꯦꯛꯖꯥꯝ ꯌꯥꯅꯤꯅ ꯑꯃꯨꯛ ꯂꯦꯞꯄꯅꯤꯅ ꯑꯃꯨꯛ ꯇꯧꯁꯤꯜꯂꯛꯑꯦ ꯅꯪ ꯑꯦꯛꯖꯥꯝ ꯂꯧꯔꯒ ꯑꯣꯏꯅ ꯐꯖꯅ ꯆꯠꯃꯤꯟꯅꯕ ꯍꯥꯏꯗꯨꯅꯤ ꯍꯧꯖꯤꯛꯅ ꯋꯥꯛꯀꯤꯡꯒꯨꯝꯕ ꯑꯣꯏꯅ ꯈꯔ ꯆꯠꯂꯒꯦ
ꯎꯝ ꯑꯣ ꯌꯥꯏꯌꯦ ꯑꯌꯥꯝꯕ ꯑꯗꯨꯃꯥꯏꯅ ꯆꯠꯃꯤꯟꯅꯔꯁꯦ ꯑꯩꯁꯨ ꯏꯊꯟꯇ ꯃꯃꯥꯡꯗ ꯏꯊꯟꯇꯟꯗ ꯁꯦꯝꯕꯗ ꯅꯨꯡꯉꯥꯏꯇꯦꯕ ꯑꯩꯗꯤ ꯃꯤ ꯄꯨꯟ ꯄꯨꯟ ꯆꯦꯟꯕ ꯎꯔꯒ ꯑꯩꯖꯨ ꯄꯨꯟ ꯄꯨꯟ ꯆꯦꯟꯅꯤꯡꯉꯦꯕ ꯍꯥꯏꯗꯤ ꯕꯤꯠꯂꯩꯇꯦꯕ ꯎꯝ ꯏꯟꯊꯅꯒ ꯆꯦꯟꯕꯖꯦ
ꯑꯥ
ꯑꯗꯨꯅꯤꯅꯦ ꯑꯩ ꯏꯊꯟꯗ ꯆꯠꯄꯗꯣ ꯁꯨꯝ ꯇꯟꯗꯅ ꯅꯪ ꯁꯨꯝ ꯆꯠꯂꯦ ꯍꯥꯏꯗꯨꯗ ꯐꯣꯟ ꯇꯧꯔꯛꯏꯁꯤꯅꯤꯅꯦ
ꯎꯝ
ꯄꯨꯟꯅ ꯆꯠꯃꯤꯟꯅꯁꯦꯅ
ꯎꯝ
ꯀꯃꯥꯏꯅ ꯖꯥꯝ ꯃꯌꯥꯝꯃꯨꯛ ꯂꯩꯔꯝꯃꯦ ꯅꯪꯒꯤ ꯗꯥꯎ ꯁꯤꯁꯨ
ꯎꯝ ꯑꯦꯛꯖꯥꯝꯕꯨꯗꯤ ꯂꯣꯏꯗꯣꯔꯦꯗ ꯑꯅꯤꯗꯪ ꯉꯥꯏꯔꯦ ꯁꯤ ꯑꯅꯤꯗꯪ ꯂꯣꯏꯔꯒ ꯆꯠꯃꯤꯟꯅꯔꯖꯦ ꯀꯨꯏꯔꯔꯣꯏ ꯗꯦꯁ ꯁꯕꯦꯟꯇꯤꯟ ꯑꯗ꯭ꯋꯥꯏ ꯂꯣꯏꯗꯣꯏꯅꯦ ꯑꯦꯛꯖꯥꯝꯕꯨꯗꯤ
ꯍꯟꯗꯛꯇꯤ ꯍꯥꯏꯗꯤ ꯏꯁꯥꯁꯦ ꯈꯔ ꯅꯣꯏꯈꯠꯂꯛ
ꯎꯝ
ꯈꯔ ꯋꯥꯛꯀꯤꯡ ꯈꯔ ꯆꯠꯂꯒ ꯃꯌꯦꯡ ꯃꯌꯦꯡ ꯈꯔ ꯇꯥꯍꯟꯒꯦꯅ ꯈꯟꯕ
ꯎꯝ ꯌꯥꯏ
ꯑ
ꯏꯌꯥꯝꯕꯗꯤ ꯃꯃꯥꯡꯗꯗꯤ ꯑꯦꯛꯖꯥꯝ ꯊꯥ ꯑꯥ ꯊꯥꯅꯤ ꯈꯣꯠꯅꯤ ꯇꯧꯒꯤꯗꯨꯗꯤ ꯊꯥ ꯀꯩ ꯀꯩ ꯑꯦꯛꯖꯥꯝ ꯊꯥꯒꯦ ꯌꯥꯝ
ꯀꯩꯁꯨ ꯊꯣꯏꯗꯣꯛꯄ ꯑꯦꯛꯖꯥꯝ ꯃꯆꯥ ꯃꯁꯨ ꯈꯔ ꯊꯥꯒꯤꯝꯅꯦ ꯑꯗꯣ ꯍꯧꯖꯤꯛꯄꯥꯛꯀꯤꯗꯤ ꯀꯩꯁꯨ ꯊꯣꯏꯗꯣꯛꯄ ꯊꯥꯗ꯭ꯔꯤꯌꯦ ꯅꯩ ꯀꯣꯂꯦꯖ ꯀꯤꯕꯨ ꯑꯦꯖꯥꯝ ꯍꯧꯔꯕꯣ ꯅꯠꯇ꯭ꯔꯒ ꯍꯧꯗ꯭ꯔꯤꯕ꯭ꯔꯣ ꯀꯃꯥꯏ ꯇꯧꯔꯤꯒꯦ
ꯍꯧꯔꯦ ꯏ ꯏꯌꯥꯝꯕ ꯑꯅꯤꯇꯪ ꯉꯥꯏꯔꯦꯕ ꯍꯥꯏꯗꯤ ꯗꯦꯠ ꯗꯦꯠ ꯑꯥ ꯍꯌꯦꯡ ꯑꯃ ꯊꯣꯛꯑꯦ ꯑꯗꯨꯒ ꯍꯧ ꯃꯁꯦꯜ ꯑꯃ ꯊꯣꯛꯑꯦꯕ ꯗꯦꯠ ꯐꯤꯐꯇꯤꯟꯗ ꯑꯃꯒ ꯁꯚꯦꯟꯇꯤꯟꯗ ꯑꯝꯒ ꯑꯗꯨꯒ ꯂꯣꯏꯔꯦ ꯈꯪꯗꯗꯦ ꯆꯥꯡꯖꯤꯖꯨ ꯄꯨꯛꯅꯨꯡ ꯅꯨꯡꯉꯥꯏꯕ ꯑꯣꯏꯗꯦꯗ ꯍꯥꯏꯗꯤ ꯍꯧꯖꯤꯛꯀꯥꯟꯗꯤ ꯁꯦꯟꯇꯔ ꯑꯃꯗꯒꯤ ꯑꯃꯃꯨꯛ ꯇꯥꯕꯅꯤꯅ ꯑꯩꯈꯣꯏꯒꯤꯕꯨꯗꯤ ꯐꯕ ꯃꯤꯒꯤꯗꯤ ꯅꯨꯡꯉꯥꯏꯇꯦ ꯍꯥꯏꯇ ꯑꯩꯈꯣꯏꯒꯤꯅ ꯑꯃꯨꯛ ꯑꯣꯇꯣꯅꯣꯃꯁ ꯑꯣꯏꯕꯅꯤꯅ ꯑꯩꯈꯣꯏ ꯁ꯭ꯀꯨꯜꯗ ꯑꯗꯨꯝ ꯇꯥꯖꯩꯗꯣ ꯆꯦꯛꯇꯤ ꯐꯖꯅ ꯆꯦꯛꯁꯤꯜꯂꯤ ꯄ꯭ꯔꯤꯁꯤꯄꯥꯟꯗꯨ ꯑꯗꯨꯝ ꯍꯥꯏꯗꯤ ꯐꯩꯌꯦ ꯆꯦꯛꯁꯤꯜꯂꯤꯗꯨꯕꯨꯗꯤ ꯑꯩꯈꯣꯏ ꯍꯩꯅꯕ ꯄꯨꯟꯅꯕ
ꯑꯁ ꯕꯦꯔꯥꯅꯤꯅꯦ ꯍꯧꯖꯤꯛꯇꯤ
ꯑꯦꯛꯖꯥꯝ ꯑꯖꯦ ꯈꯔ ꯆꯦꯛꯁꯤꯟꯕꯅ ꯑꯦꯖꯥ ꯃꯥꯟꯕꯅꯤꯗ
ꯏ
ꯆꯦꯛꯁꯤꯟꯗꯕꯁꯤꯗꯤ ꯀꯩꯁꯨ ꯃꯥꯟꯗꯦꯕ
ꯎ
ꯑꯗꯨꯅꯤꯅꯦ ꯍꯦ ꯇꯧꯔꯤꯁꯦ ꯀꯩꯅꯣꯒꯨꯝꯕ ꯑꯩꯈꯣꯏꯒꯤ ꯒ꯭ꯌꯥꯕꯥꯏ ꯁꯤꯖꯤꯟꯅꯕ ꯍꯧꯖꯤꯛꯀꯥꯟꯒꯤ ꯒ꯭ꯌꯥꯖꯤꯗꯤ ꯇꯣꯞ ꯇꯣꯞꯄ ꯂꯝꯁꯤꯡꯗ ꯇꯧꯔꯤꯁꯤꯗꯤ ꯑꯩꯈꯣꯏꯒꯤ ꯄꯨꯔꯥ ꯐꯥꯒꯤ ꯇꯥꯔꯦ ꯑꯦꯛꯖꯥꯝꯁꯦ
ꯎꯝ
ꯀꯔꯤ ꯍꯥꯏꯅꯤ ꯑꯩꯈꯣꯏ ꯑꯦꯛꯖꯥꯝꯖꯦ ꯑꯩꯈꯣꯏ ꯃꯑꯣꯡ ꯃꯥꯟꯗꯕ ꯍꯥꯏꯒꯗ꯭ꯔꯥ ꯑꯗꯒꯤ ꯑꯩꯈꯣꯏ ꯃꯅꯤꯄꯨꯔꯗꯒ ꯇꯧꯅꯔꯤꯕ ꯑꯦꯛꯖꯥꯝ ꯏꯁꯀꯥꯏꯜ ꯁ ꯑꯦꯛꯖꯥꯝꯁꯦ ꯍꯥꯏꯗꯤ ꯌꯥꯝꯅ ꯈꯣꯏꯒꯤ ꯐꯥꯒꯤ ꯇꯥꯕ ꯍꯥꯏꯗꯨ ꯑꯣꯏꯔꯦꯕ ꯍꯧꯖꯤꯛꯇꯤ
ꯎꯝ ꯈꯪꯗꯦꯗ ꯐꯖꯅ ꯐꯥꯒꯤ ꯇꯥꯔꯦꯗ ꯍꯥꯏꯗꯤ ꯃꯁꯥꯅ ꯄꯥꯖꯔꯒ ꯊꯥꯕꯗꯨ ꯑꯣꯏꯗꯦ ꯍꯧꯖꯤꯀꯥꯟꯁꯤ
ꯑꯗꯨꯅꯕꯨ ꯑꯩꯈꯣꯏꯒꯤ ꯁꯇ꯭ꯔꯥ ꯃꯌꯥꯝꯖꯤꯡꯖꯦ ꯑꯩꯈꯣꯏ ꯀꯔꯤ ꯍꯥꯏꯅꯤ ꯂꯥꯏꯔꯤꯛ ꯂꯥꯏꯁꯨ ꯍꯩ ꯇꯕꯤꯗꯨꯝ ꯄꯪꯌꯥꯗ ꯌꯥꯅꯕ ꯑꯗꯨꯝ ꯇꯧꯔꯛꯑꯝꯅꯤꯅ ꯑꯩꯈꯣꯏꯒꯤ
ꯆꯠꯅꯕꯤꯗ ꯑꯩꯈꯣꯏꯒꯤ ꯀꯔꯞꯁꯟꯕꯨ ꯍꯥꯏꯕꯅꯦ ꯑꯃ ꯑꯃꯕꯨ ꯍꯥꯏꯕꯅꯦ ꯁꯨꯝ ꯍꯦꯟ ꯀꯠꯂꯛꯏꯖꯦ ꯑꯗꯩ ꯃꯣꯏꯅꯒ ꯗꯣꯛꯇꯔꯒ ꯑꯣꯏꯔꯛꯑꯒ ꯑꯩꯈꯣꯏ ꯀꯃꯥꯏ ꯂꯥꯌꯦꯡꯗꯣꯏꯅꯣꯕ ꯑꯦꯛꯖꯥꯝ ꯁꯤꯜꯂ ꯄꯥꯁ ꯇꯧꯒꯤ ꯃꯌꯥꯝꯗꯨꯅ ꯄꯨꯂꯤꯁꯀ ꯑꯃꯨꯛ ꯑꯣꯏꯔꯛꯀꯅꯤ ꯂꯩꯕꯥꯛꯁꯤ ꯄꯨꯔꯥ ꯀꯥꯡꯈꯣꯡ ꯆꯥꯏꯔꯦꯕ ꯃꯣꯏꯅ ꯄꯩꯁꯥ ꯈꯔ ꯄꯤꯔꯦ ꯄꯩꯁꯥ ꯀꯔꯞꯁꯟꯖꯨ ꯌꯥꯅꯅ ꯑꯗꯣ ꯁꯤꯅ ꯁꯤ ꯑꯣꯏꯈ꯭ꯔꯦ ꯅꯪꯕꯨ ꯑꯦꯛꯖꯥꯝ ꯑꯗꯨꯝ ꯀꯃꯥꯏ ꯇꯧꯔꯤꯒꯦ ꯅꯨꯡꯉꯥꯏꯔꯤꯕ ꯑꯗꯨꯝ ꯍꯥꯏꯗꯤ ꯃꯇꯨꯡ ꯂꯩꯔꯛ ꯀꯟꯅ ꯑꯗꯨꯝ ꯄꯥꯔꯤꯕ ꯅꯠꯇ꯭ꯔꯣ
ꯑꯗꯨꯨꯝ ꯄꯥꯏ ꯃꯔꯛꯃꯛ ꯑꯩꯗꯤ ꯍꯥꯏꯗꯤ ꯍꯧꯖꯤꯛꯁꯤ ꯏꯁꯥꯖꯤ ꯏꯇꯟ ꯇꯟꯖꯟꯕꯩ ꯇꯥꯏꯞꯇ ꯑꯗꯨ ꯇꯟꯕꯗꯤ ꯌꯥꯗꯦ ꯑꯦꯛꯖꯥꯝꯁꯤꯗꯤ ꯐꯦꯜ ꯑꯣꯏꯕ ꯌꯥꯗꯕꯅꯤꯅ ꯑꯗꯨꯝ ꯄꯥꯔꯤ ꯑꯗꯨꯝ ꯄꯥꯕꯗꯤ ꯑꯗꯨꯝ ꯄꯥꯏ ꯑꯗꯣ ꯈꯪꯗꯦ ꯉꯔꯥꯡꯒꯤ ꯑꯦꯛꯖꯥꯝꯗꯨ ꯗꯤ ꯅꯨꯡꯉꯥꯏꯒꯤꯗꯦ ꯑꯗꯣ ꯍꯟꯗꯛ ꯑꯗꯣ ꯑꯩꯅ ꯈꯔ ꯄꯥꯍꯧꯗꯕꯗꯨꯗ ꯑꯋꯥꯠꯄ ꯈꯔ ꯈꯔ ꯄꯥꯍꯧꯗ꯭ꯔꯕ ꯑꯩ ꯌꯧꯅ ꯄꯥꯍꯧꯗꯕꯒꯤ ꯑꯩꯅ ꯄꯥꯕꯗꯣ ꯐꯖꯅ ꯍꯪꯉꯛꯇ꯭ꯔꯕ ꯑꯩꯖꯦ ꯄꯥꯗꯧꯗꯣ ꯑꯩꯅ ꯄꯥꯒꯦ ꯈꯟꯕꯗꯨꯅ ꯍꯪꯉꯛꯑꯒ ꯑꯗꯨꯃꯥꯏꯅ ꯍꯥꯏꯗꯤ ꯇꯧꯕ ꯑꯩ ꯌꯧꯍꯧꯗ꯭ꯔꯤ ꯃꯇꯥꯡ ꯃꯥꯒꯤ ꯇꯥꯡꯀꯛꯇꯣ ꯌꯧꯍꯧ ꯄꯥꯕ ꯑꯗꯨꯒꯤ ꯃꯌꯥꯝ ꯏꯔꯝꯗ꯭ꯔꯦ ꯄꯥꯁ ꯃꯥꯔꯛꯕꯨꯗꯤ ꯑꯗꯨꯝ ꯏꯔꯝꯃꯦ ꯑꯗꯨ ꯈꯔ ꯍꯦꯟꯗꯣꯛ ꯍꯦꯟꯖꯤꯟꯗꯗꯤ ꯑꯗꯨꯝ ꯇꯧꯔꯛꯄ ꯌꯥꯏ ꯈꯪꯗꯦ
ꯕꯦꯔꯥꯅꯤꯅꯦꯀꯣ ꯌꯥꯝ ꯌꯥꯝꯗꯤ ꯌꯥꯝ ꯂꯨꯕ꯭ꯔꯣ ꯑꯦꯛꯖꯥꯝꯕꯣ ꯍꯧꯖꯤꯛꯀꯥꯟꯖꯤꯕꯣ
ꯑ ꯑꯩꯈꯣꯏ ꯇꯥꯛꯏ ꯑꯣꯖꯥꯗꯣ ꯍꯥꯏꯗꯤ ꯌꯥꯝꯅ ꯍꯥꯏꯗꯤ ꯃꯥꯒꯤ ꯑꯟꯁꯠ ꯄꯤꯕꯁꯤ ꯈꯨꯄꯤꯁꯤ ꯌꯥꯝ ꯁꯥꯡ ꯁꯥꯡꯅ ꯄꯤꯕ ꯍꯥꯏꯇꯥꯔꯦ ꯑꯣꯏꯔꯖꯨ ꯃꯥꯔꯛ ꯇꯔꯥ ꯄꯤꯕꯗꯨꯁꯨ ꯂꯃꯥꯏ ꯑꯍꯨꯝ ꯃꯔꯤ ꯄꯤꯕ ꯑꯗꯨꯗꯣ ꯃꯔꯤ ꯃꯉꯥ ꯄꯤꯁꯜꯂꯦ ꯑꯗꯨꯗꯨꯝ ꯍꯪꯉꯛꯑꯦ ꯑꯗꯨꯝ ꯑꯩꯗꯤ ꯈꯔ ꯈꯨꯏꯏꯖꯨ ꯈꯔ ꯇꯞꯄꯦꯕ ꯍꯜꯂꯤꯉꯩ ꯑꯗ ꯅꯤꯡꯁꯤꯡꯉꯒ ꯏꯕꯅꯤ ꯑꯩꯅ ꯑꯃꯨꯛ ꯍꯥꯏꯗꯤ ꯐꯥꯒꯤꯕꯗꯨ ꯑꯃꯨꯛ ꯅꯤꯡꯖꯤꯡꯗ ꯌꯥꯗꯦꯗꯅ ꯏꯗꯨꯀꯦꯁꯟ ꯑꯣꯏꯕꯅꯤꯅ ꯑꯗꯨꯃꯥꯏꯅ ꯏ ꯅꯪꯍꯧꯗ꯭ꯔꯥ ꯃꯤꯅꯤꯠꯇꯨꯖꯨ ꯂꯣꯏꯒꯔꯦ ꯈꯔ ꯀꯥꯎ ꯎꯝ
ꯈꯔ ꯈꯔ ꯀꯟꯅ ꯀꯟꯅ ꯄꯥꯎꯅꯦ ꯍꯥꯏꯗꯤ ꯑꯦꯛꯖꯥꯝꯗꯨꯅ ꯑꯦꯛꯖꯥꯝ ꯑꯣꯏ ꯑꯦꯛꯖꯥꯝꯖꯨ ꯃꯥꯏ ꯄꯥꯛꯅꯕ ꯑꯗꯒꯤ ꯑꯩꯈꯣꯏꯒꯤ ꯅꯪꯖꯨ ꯑꯦꯛꯖꯥꯝ ꯈꯔ ꯈꯪꯍꯧꯕ ꯍꯥꯏꯖꯦ ꯅꯪꯉꯣꯟꯗꯁꯨ ꯅꯨꯡꯉꯥꯏꯖꯩꯗꯅ ꯅꯣꯂꯦꯖ ꯑꯣꯏꯍꯧꯋꯤꯗꯅ ꯅꯪꯉꯣꯟꯗꯁꯨ
ꯎꯝ
ꯑꯗꯨꯃꯥꯏꯅ ꯈꯔ ꯇꯧꯅꯕ ꯈꯔ ꯀꯩꯅꯣ ꯇꯧꯅꯤ
ꯎꯝ ꯍꯣꯏ
ꯑꯇꯣꯞꯄꯠ ꯀꯣꯂꯦꯖ ꯂꯣꯏꯔꯛꯄ ꯑꯣꯏꯅ ꯑꯦꯛꯖꯥꯝ ꯑꯦꯛꯖꯥꯝ ꯇ꯭ꯔꯥꯏ ꯇꯧꯔꯒꯦ ꯈꯟꯕ꯭ꯔꯥ ꯅꯠꯇ꯭ꯔꯒ ꯑꯇꯣꯞꯄꯗꯒꯤ ꯀꯩꯁꯨ ꯊꯣꯏꯗꯣꯛꯄ ꯇꯧꯗ꯭ꯔꯥꯕ
ꯑꯩꯖꯤ ꯀꯣꯂꯦꯖ ꯂꯣꯏꯔꯒ ꯃꯈꯥꯁꯤꯊꯥꯔꯣꯏꯒ ꯈꯜꯂꯦ ꯍꯥꯏꯗꯤ ꯆꯍꯤ ꯑꯍꯨꯝꯁꯤ ꯂꯣꯏꯁꯤꯜꯂꯒ ꯑꯗꯨꯃꯥꯏꯅ ꯇꯧꯔꯒ ꯊꯕꯛ ꯏꯪꯈꯥꯡꯗ ꯑꯣꯏꯅ ꯐꯖꯅ ꯐꯣꯀꯁ ꯑꯣꯏꯅ ꯇꯧꯔꯒ ꯍꯥꯏꯗꯤ ꯑ ꯅꯍꯥ ꯑꯣꯏꯔꯤꯉꯩ ꯃꯤ ꯑꯍꯥꯟ ꯂꯃꯗꯁꯨ ꯍꯥꯏꯗꯅ ꯑꯩ ꯅꯍꯥ ꯑꯣꯏꯔꯤꯉꯩꯗ ꯁꯦꯟꯗꯥ ꯂꯝꯕꯤꯗ ꯐꯖꯅ ꯆꯠꯇꯊ꯭ꯔꯒ ꯊꯕꯛ ꯏꯪꯈꯥꯡꯟꯊꯥꯛꯇꯍꯧꯔꯒ ꯍꯌꯦꯡ ꯍꯣꯏ ꯑꯗꯤ ꯄꯩꯁꯥꯗꯨ ꯇꯥꯟꯖ ꯐꯔ ꯀꯥꯏ ꯍꯥꯏ ꯅꯨꯡꯉꯥꯏꯅꯕ ꯍꯣꯠꯅꯕꯅ ꯍꯥꯏꯕ ꯑꯗꯨ ꯑꯩꯒꯤꯁꯨ ꯋꯥꯈꯜ ꯈꯜꯂꯦ ꯑꯗꯣ ꯑꯩꯈꯣꯏ ꯃꯥꯅꯁꯨ ꯂ ꯑꯦ ꯍꯩ ꯂꯥꯏꯛ ꯌꯥꯝ ꯇꯝꯃꯅꯨ ꯍ ꯀꯥꯟꯗꯨ ꯀꯅꯥꯩ ꯂꯥꯏꯔꯤꯛ ꯌꯥꯝ ꯇꯝꯕꯁꯤ ꯅꯣꯂꯦꯖꯄꯨꯗꯤ ꯌꯥꯝꯌꯥꯝ ꯍꯦꯟꯒꯠꯂꯦ ꯂꯩꯥꯏꯔꯤꯛꯈꯛ ꯌꯥꯝ ꯇꯝꯃꯨꯅꯨ ꯀꯥꯟ ꯍ ꯀꯏ ꯆꯍꯤꯗꯨ ꯌꯥꯝꯁꯤꯟꯈꯀꯥꯟꯗ ꯑꯃꯛ ꯐꯔꯛ ꯇꯥꯅꯤꯅ ꯍꯥꯏꯅꯩꯌꯦ ꯑꯗꯣ ꯁꯨꯝ ꯀꯃꯥꯏꯅ ꯇꯧꯕꯅꯤ ꯃꯣꯏꯁꯨ ꯂꯥꯏꯔꯤꯛ ꯇꯝꯕ ꯐꯕ ꯅꯠꯇ ꯊꯕꯛ ꯏꯪꯈꯥꯡꯗꯤ ꯉꯟꯇꯥ ꯇꯥꯅ ꯐꯕ ꯌꯥꯕ꯭ꯔ
ꯑꯁ ꯂꯥꯏꯔꯤꯛ ꯇꯝꯕ ꯍꯥꯏꯁꯤꯗꯤ ꯍꯧꯖꯤꯛꯀꯥꯟꯗꯗꯤ ꯑꯩꯈꯣꯏ ꯂꯥꯏꯔꯤꯛ ꯇꯝꯕ ꯍꯥꯏꯁꯦ ꯂꯥꯏꯔꯤꯛꯁꯦ ꯈꯔ ꯇꯝꯍꯧꯕꯅ ꯐꯩ ꯑꯗꯨꯒ ꯑꯩꯈꯣꯏꯒꯤ ꯂꯥꯏꯔꯤꯛꯁꯤꯅ ꯑꯩꯈꯣꯏꯒꯤ ꯅꯣꯂꯦꯖꯁꯦ ꯌꯥꯝ ꯂꯥꯏꯔꯤꯛ ꯇꯝꯃꯤꯉꯩ ꯅꯣꯂꯦꯖ ꯌꯥꯝ ꯍꯦꯜꯂꯦꯕ
ꯎꯝ
ꯑꯗꯨꯕꯨ ꯅꯣꯂꯦꯖꯁꯤ ꯌꯥꯝ ꯍꯦꯜꯂꯒꯁꯨ ꯑꯩꯈꯣꯏꯒꯤ ꯀꯔꯤ ꯍꯥꯏꯅꯤ ꯑ ꯄꯩꯁꯥꯁꯦ ꯄꯩꯁꯥꯁꯤꯅꯗꯤ ꯗꯔꯀꯥꯔ ꯑꯣꯏꯗꯅ ꯂꯥꯏꯔꯤꯛ ꯇꯝꯕ ꯀꯌꯥ ꯑꯩꯈꯣꯏꯒꯤ ꯍꯌꯦ ꯊꯕꯛ ꯏꯪꯈꯥꯡ ꯐꯪꯗꯗꯅ ꯃꯌꯥꯝ ꯂꯩꯔꯤꯗꯅꯀꯣ
ꯎꯝ
ꯑꯗꯨ ꯑꯗꯨꯗꯨꯅ ꯊꯕꯛ ꯊꯕꯛꯇꯣ ꯃꯌꯥꯝ ꯀꯩꯅꯣ ꯇꯧꯕꯗꯣ ꯂꯩꯇꯕꯅꯤꯅ ꯑꯩꯈꯣꯏꯒꯤ ꯀꯔꯤ ꯍꯥꯏꯅꯤ ꯍ ꯄꯩꯁꯥꯁ ꯄꯩꯁꯥꯁꯦ ꯌꯥꯝꯕ ꯌꯥꯝꯗꯕ ꯊꯥꯒꯤ ꯈꯔ ꯊꯣꯛꯎꯁꯤꯅ ꯐꯩꯌꯦꯕ ꯑꯗꯣ ꯃꯈꯜ ꯑꯃꯗꯩ ꯂꯥꯏꯔꯛ ꯂꯥꯏꯁꯨ ꯍꯩꯎꯨ ꯁꯤꯅꯗꯤ ꯅꯣꯂꯦꯖ ꯑꯩꯗꯤ ꯏꯁꯥꯗ ꯅꯣꯂꯦꯖ ꯒ꯭ꯌꯥꯟ ꯍꯥꯏꯁꯦ ꯌꯥꯝꯅꯕꯨꯗꯤ ꯂꯩ ꯑꯗꯨꯒ
ꯎꯝ ꯎꯝ
ꯂꯥꯏꯔꯤꯛ ꯌꯥꯝꯅ ꯍ ꯍꯩꯔꯦꯅ ꯍꯦꯛꯇ ꯍꯌꯦꯡ ꯔꯤꯛꯁꯣ ꯊꯧꯕ ꯑꯣꯛꯇꯣ ꯊꯧꯕ ꯃꯌꯥꯝ ꯂꯩꯔꯤꯁꯤꯅꯦ ꯚꯦ ꯑꯦꯝ ꯑꯦ ꯃꯌꯥꯝ ꯂꯩ ꯂꯁꯨ ꯍꯩꯈꯤꯕ ꯄꯣꯏꯖꯤꯁꯟ ꯂꯦꯞꯈꯤꯕ ꯃꯌꯥꯝ ꯑꯃ ꯍꯥꯏꯗꯤ ꯍꯧꯖꯤꯛ
ꯁꯣ
ꯅꯠꯇꯕ ꯃꯣꯏꯗꯒꯤ ꯍꯦꯟꯅ ꯑꯣꯏꯕ ꯄꯣꯁ ꯄꯤꯛꯄ ꯑꯥꯔꯃꯤꯒꯨꯝꯕꯒ ꯑꯣꯏꯕ ꯃꯣꯏ ꯃꯌꯥꯝꯁꯤꯅ ꯍꯥꯏꯗꯤ ꯇꯣꯂꯣꯞꯇꯣ ꯆꯥꯔꯃꯤꯅ ꯍꯧꯖꯤꯛꯀꯥꯟꯗꯤ ꯄꯩꯁꯥꯁꯦ ꯄꯩꯁꯥ ꯊꯣꯛꯂꯛꯑꯒꯗꯤ ꯍꯦꯛꯇ ꯃꯤꯁꯦ ꯍꯦꯛꯇ ꯀꯩꯁꯨ ꯊꯣꯏꯗꯣꯛꯅ ꯎꯅꯔꯛꯇꯦꯗꯅ
ꯎꯝ
ꯑꯗꯨꯝꯕꯅꯤꯅꯦ ꯇꯧꯔꯤꯁꯦ ꯊꯕꯛ ꯉꯟꯅ ꯑꯐꯕ ꯄꯤꯛꯀꯦꯔꯥ ꯆꯥꯎꯒꯦꯔꯥ ꯊꯕꯛ ꯉꯟꯅ ꯇꯧꯍꯧꯔꯒ ꯅꯪ ꯑꯇꯣꯞꯄ ꯑꯃꯃꯨꯛ ꯍꯣꯠꯅꯕꯗꯨꯅ ꯐꯗꯤ ꯐꯩ ꯑꯩ ꯋꯥꯈꯜꯗꯗꯤ
ꯍꯣꯏ ꯑꯗꯨꯃꯥꯏꯅ ꯇꯧꯔꯒ ꯏꯌꯥꯝꯕꯅꯁꯨ ꯍꯥꯏꯔꯦꯒꯤ ꯏꯃꯥ ꯕꯕꯥꯅꯁꯨ ꯁꯨꯃꯥꯏꯅ ꯍꯥꯏ ꯅ ꯊꯕꯛ ꯏꯟꯈꯥꯡꯁꯤ ꯑꯣꯏꯅ ꯐꯖꯅ ꯍꯣꯠꯅꯔꯒ ꯀꯩꯀꯩꯅ ꯁꯦꯟꯗ꯭ꯔꯉꯩ ꯒꯣꯔꯃꯦꯟꯒꯤ ꯊꯕꯛꯁꯤꯗꯤ ꯑꯩꯈꯣꯏꯅꯗꯤ ꯑꯣꯏꯧꯕ ꯎ ꯉꯝꯃꯗꯕꯅꯤꯅ ꯑꯩꯈꯣꯏ ꯁꯦꯟꯇꯪꯒꯤ ꯊꯕꯛ ꯏꯪꯈꯥꯡꯁꯨ ꯑꯣꯏꯅ ꯍꯣꯠꯅꯔꯒꯦ ꯍꯥꯏꯗꯤ ꯑꯦ ꯁꯤ ꯁꯤ ꯀꯦꯔꯥꯁꯤꯗꯤ ꯑꯣꯏ ꯁꯤꯁꯤ ꯑꯣꯏ ꯍꯩꯔꯥꯡꯅꯕꯤ ꯑꯣꯏꯒꯦꯔꯥ ꯍꯥꯏꯗꯤ ꯏꯁꯥꯁꯦ ꯑꯩꯁꯦ ꯍꯟꯗꯛꯁꯦ ꯑꯩꯅ ꯋꯥꯟꯁꯤꯗ ꯈꯟꯖꯔꯤꯁꯦ ꯑꯥꯔꯃꯤꯒꯨꯝꯕ ꯑꯣꯏꯕ ꯈꯔ ꯄꯥꯝꯃꯦꯕ ꯑꯥꯔꯃꯤꯒꯤꯁꯦ ꯃꯃꯥꯡꯗ ꯑꯃꯨꯛꯇꯪ ꯌꯦꯡꯒꯦ ꯀꯣꯂꯦꯖ ꯍꯧꯖꯤꯛ ꯀꯥꯟꯅ ꯀꯥꯟꯅ ꯃꯃꯥꯡꯗ ꯑꯃꯨꯛꯇꯗꯤ ꯇꯦꯡ ꯆꯦꯟꯈꯤ ꯇꯦꯒꯤ ꯑꯃ ꯆꯦꯟꯈꯤꯒꯦ ꯊꯤ ꯑꯗꯨ ꯍꯟꯛꯇꯗꯤ ꯏꯁꯥꯥꯁꯦ ꯐꯤꯠ ꯑꯣꯏꯗꯕ ꯑꯗꯨ ꯐꯠ ꯑꯣꯏꯅꯕ ꯍꯣꯠꯅꯔꯅꯦ ꯃꯊꯪꯗꯗꯤ ꯍꯟꯗꯛ ꯑꯣꯛꯇꯣꯕꯔ ꯁ꯭ꯋꯥꯏꯁꯤꯗꯗꯤ ꯑ ꯑꯃꯨꯛ ꯂꯥꯛꯀꯅꯤꯗꯤ ꯍꯥꯏꯔ ꯍꯟꯗꯛꯇꯤ ꯏꯁꯥꯥꯖꯦ ꯐꯤꯠ ꯑꯣꯏꯅꯕ ꯂꯩꯅꯕꯗꯤ ꯀꯟꯅ ꯍꯣꯠꯅꯔꯤ ꯑꯗꯣ ꯍꯟꯗꯛ ꯁꯤ ꯑꯃꯨꯛ ꯑꯦꯛꯖꯥꯝ ꯑꯃꯨꯛ ꯂꯥꯛꯁꯤꯟꯕ ꯐꯔꯛ ꯏꯇꯥ ꯇꯥꯕꯁꯤꯗ ꯌꯥꯝ ꯅꯨꯡꯉꯥꯏꯖꯩ ꯌꯥꯝꯕ ꯍꯥꯏꯗꯤ ꯑꯦꯛꯖꯥꯝꯁꯤ ꯑꯃꯨꯛ ꯐꯔꯛꯇꯥꯅ ꯂꯥꯛꯄꯁꯤꯗ ꯏꯁꯥꯁꯤꯗ ꯍꯣꯠꯅꯅꯤꯡꯕꯗꯣ ꯑꯃꯨꯛ ꯍꯣꯔꯦꯟ ꯑꯃꯨꯛ ꯁꯤ ꯑꯦꯛꯖꯥꯝ ꯂꯣꯏꯔꯒ ꯃꯨꯛ ꯍꯣꯠꯅꯅꯤꯡꯕ ꯑꯃꯨꯛ ꯗꯥꯎꯟ ꯂꯥꯛꯀꯗ꯭ꯔꯥ ꯍꯥꯏꯐꯦꯠ ꯈꯜꯂꯤꯅꯦ ꯋꯥꯈꯜꯁꯤꯗ ꯈꯪꯗꯦ ꯑꯗꯣ ꯏꯌꯥꯝꯕ ꯍꯣꯏꯒ ꯑꯗꯨꯝ ꯆꯠꯃꯤꯟꯅꯔꯒ ꯍꯥꯏꯗꯤ ꯍꯣꯠꯅꯃꯤꯟꯅꯔꯒ ꯑꯗꯨꯝ ꯇꯧꯕꯨꯗꯤ ꯌꯥꯅꯤ ꯑꯗꯣ ꯏꯊꯟꯇ ꯑꯣꯏꯔꯗꯤ ꯁꯨꯝ ꯇꯥꯟꯁꯤꯟꯒꯔꯅꯤꯕ ꯑꯗꯨꯅ ꯏꯌꯥꯝꯕ ꯍꯣꯏꯒ ꯏꯌꯥꯝꯕꯅꯁꯨ ꯍꯥꯏꯔꯦꯗꯅ ꯆꯠꯃꯤꯟꯅꯁꯤ ꯈꯣꯠꯁꯤꯅ ꯑꯗꯨꯃꯥꯏꯅ ꯆꯠꯃꯤꯟꯅꯁꯦ ꯑꯩꯁꯨ ꯌꯥꯏ ꯇꯥꯟꯁꯤꯜꯂꯛꯇꯅꯕ ꯏꯌꯥꯝꯕ ꯍꯣꯏ ꯂꯩꯔꯦ ꯊꯧꯅꯥꯗ ꯄꯦꯜꯂꯦꯗ
ꯍꯧꯖꯤꯛꯀꯥꯟꯗꯤ ꯑꯈꯣꯏꯒꯤ ꯋꯥꯛꯀꯤꯡ ꯅꯨꯡꯀꯤꯡꯁꯦ ꯈꯔ ꯆꯠꯇ꯭ꯔꯒꯗꯤ ꯏꯁꯥꯁꯦ ꯍꯦꯛꯇ ꯐꯤꯠ ꯑꯣꯏꯕꯁꯦ ꯉꯝꯗ꯭ꯔꯦꯅ ꯁꯨꯝ ꯆꯥꯔꯒ ꯇꯨꯝꯃꯒ ꯁꯨꯝ ꯂꯩꯕꯁꯦ ꯏꯁꯥꯁꯦ ꯈꯔ ꯐꯤꯠ ꯑꯣꯏꯕ ꯉꯝꯃꯛꯇꯦꯕ ꯑꯗꯨꯅ ꯁꯨꯝ ꯋꯥꯛꯀꯤꯡ ꯅꯨꯡꯒꯤꯡꯁꯦ ꯈꯔ ꯆꯠꯂꯨꯕ ꯏꯁꯥꯁꯦ ꯈꯔ ꯐꯤꯠ ꯅꯨꯡ ꯑꯣꯏꯍꯜꯂꯒ ꯀꯩꯅꯣꯝꯕꯨ ꯂꯥꯛꯑꯁꯨ ꯀꯩꯅꯣꯝ ꯂꯥꯛꯑꯁꯨ ꯊꯕꯛ ꯏꯪꯈꯥꯡ ꯑꯃ ꯇꯣꯉꯥꯟꯕ ꯑꯃ ꯊꯝꯈꯨꯔꯒ ꯏꯁꯥ ꯏꯔꯨ ꯐꯤꯠ ꯑꯣꯏꯕ ꯍꯥꯏꯁꯦ ꯌꯥꯝꯅ ꯃꯔꯨ ꯑꯣꯏꯗꯅꯀꯣ ꯑꯗꯨꯅ ꯏꯁꯥ ꯏꯔꯨ ꯐꯤꯠ ꯑꯣꯏꯅꯕ ꯍꯣꯠꯅꯁꯤꯔꯅ ꯁꯨꯝ ꯈꯟꯕ
ꯎꯝ
ꯑꯁ ꯍꯟꯗꯛꯇꯤ ꯌꯥꯗ꯭ꯔꯦ ꯆꯥꯕꯗ ꯆꯥꯕꯗ ꯍꯟꯗꯛ ꯐꯖꯅ ꯅꯣꯏꯈꯠꯂꯦꯍꯦ ꯍꯥꯟꯅꯒꯁꯨ ꯃꯥꯟꯅꯗ꯭ꯔꯦ ꯑꯔꯣꯏꯕꯤꯗ ꯅꯣꯏꯔꯦ ꯍꯟꯗꯛꯇꯤ ꯑꯗꯨꯗꯨꯅ ꯅꯣꯏꯕꯁꯦ ꯍꯟꯊꯅꯕꯅꯦꯅ ꯈꯔ ꯇꯧꯒꯦ ꯇꯧꯕ
ꯎꯝ
ꯑꯁ ꯌꯥꯗ꯭ꯔꯦ ꯌꯥꯗ꯭ꯔꯦꯕꯣ ꯍꯟꯗꯛꯇꯤ ꯅꯣꯏꯃꯟꯗꯅ ꯀꯩꯅꯣꯝ ꯇꯧꯈ꯭ꯔꯦ
ꯗꯨꯅꯤꯅꯦ ꯏꯌꯥꯝꯕ ꯍꯟꯇꯛꯇꯤ ꯐꯖꯅ ꯏꯆꯤꯟ ꯏꯅꯥꯎ ꯍꯧꯅꯔꯒ ꯑꯗꯨꯝ ꯄꯨꯟꯅ ꯆꯦꯟꯃꯤꯟꯅꯔꯁꯦ ꯃꯌꯦꯡꯁꯨ ꯇꯥꯟꯅꯕ ꯑꯩꯁꯨ ꯑ ꯍꯟꯗꯛꯇꯤ ꯃꯌꯦꯡ ꯀꯟꯅ ꯇꯥꯊꯩꯑꯕꯟꯗ ꯅꯥꯒ ꯅꯥꯔꯨꯕꯒ ꯏꯁꯥꯁꯦ ꯑꯦꯛꯖꯥꯝ ꯃꯃꯥꯡꯗ ꯈꯤꯇꯪ ꯅꯥꯔꯨꯔꯦ ꯑꯗꯨꯅꯁꯨ ꯏꯁꯥꯁꯦ ꯂꯥꯏꯔꯤꯛꯁꯨ ꯄꯥꯍꯧꯗ꯭ꯔꯦꯕ ꯎꯝ ꯑꯗꯨꯗꯤ ꯑꯗꯨꯝ ꯍꯌꯦꯡ ꯃꯃꯥꯡꯗ ꯑꯗꯨꯝ ꯊꯕꯛ ꯑꯥ ꯁꯥꯟꯅꯕ ꯈꯣꯠꯅꯕ ꯑꯗꯨꯝ ꯆꯠꯄꯅꯤ ꯏꯁꯥꯥꯁꯦ ꯑꯗꯨꯝ ꯏꯁꯇꯦꯃꯤꯅꯥ ꯑꯗꯨ ꯀꯩ ꯂꯣꯏꯃ ꯂꯩꯔꯒ ꯍꯥꯏꯗꯤ ꯏꯁꯥꯁꯤꯗ ꯑꯅꯥ ꯑꯌꯦꯛ ꯑꯃ ꯆꯪꯗꯅꯅꯦꯕ ꯃꯔꯛ ꯑꯃ ꯂꯦꯞꯄꯨꯔꯦ ꯑꯦꯛꯖꯥꯝ ꯃꯃꯥꯡꯗ ꯈꯔ ꯂꯦꯞꯄꯨꯔꯦ ꯂꯥꯏꯔꯤꯛ ꯄꯥꯕꯩꯀꯣ ꯑꯗꯨ ꯅꯨꯡꯗꯥꯡ ꯈꯔꯁꯨ ꯇꯨꯝꯃꯨꯗ꯭ꯔꯦ ꯑꯩ ꯑꯦꯛꯖꯥꯝ ꯅꯛꯁꯜꯂꯛꯏ ꯃꯃꯥꯡꯗꯁꯨ ꯈꯔ ꯄꯥꯕꯅꯤ ꯑꯗꯣ ꯑꯃꯨꯛ ꯔꯤꯚꯤꯖꯟ ꯆꯠꯄꯅꯦ ꯆꯠꯄꯗꯁꯨꯨꯝ ꯅꯨꯡꯗꯥꯡꯗ ꯁꯨꯝ ꯄꯥ ꯍꯥꯏꯗꯤ ꯇꯨꯝꯍꯧꯗ꯭꯭ꯔꯦꯑꯕ ꯑꯗꯨꯅ ꯑꯩ ꯅꯥꯁꯤꯜꯂꯨꯕꯒ ꯈꯔ ꯄꯥꯁꯤꯜꯂꯦ ꯑꯗꯨꯅ ꯍꯟꯗꯛꯇꯤ ꯈꯔ ꯅꯣꯏꯅꯕ ꯈꯔ ꯆꯥꯔꯒ ꯑꯗꯨꯃꯥꯏꯅ ꯇꯧꯒꯦꯅꯁꯨ ꯈꯜꯂꯤ